ꯆꯥꯛꯆꯥ ꯇꯣꯛꯇ ꯉꯥꯏꯔꯤꯗ
ꯎꯝ ꯀꯩꯕꯨꯊ ꯆꯥꯑꯒꯦ
ꯑ ꯀꯩꯅꯣ ꯆꯥꯔꯦ ꯀꯥꯡꯁꯣꯏ ꯆꯥꯔꯦ ꯅꯪꯗꯤ
ꯎꯝ ꯆꯖ
ꯀꯩꯒꯤ ꯌꯥꯝ ꯊꯦꯡꯉꯤꯅ
ꯊꯤꯡ ꯁꯤꯗꯤ ꯀꯔ ꯀꯥꯡꯁꯣꯏ ꯛꯇꯪ ꯆꯥꯏꯔꯣ
ꯎꯝ ꯀꯥꯡꯁꯣꯏꯅꯦ ꯑꯗꯨꯒ ꯀꯥꯡꯍꯧ ꯑꯃ ꯌꯥꯎꯔꯦ
ꯀꯥꯡꯁꯣꯏꯗ ꯌꯦꯟꯣꯝ ꯇꯧꯔ ꯆꯥꯕ ꯍꯥꯎꯕꯅꯦ
ꯌꯦꯔꯨꯝ ꯂꯩꯔꯝꯗ꯭ꯔꯦ ꯌꯦꯔꯨꯝ ꯆꯥꯒꯦ ꯇꯧꯔ ꯉꯔꯥꯡ ꯆꯥꯊꯣꯛꯈꯤꯗꯅ ꯍꯥꯏ
ꯎꯝ ꯀꯔꯣꯝ ꯐꯦꯟ ꯊꯥꯕ꯭ꯔꯣ
ꯐꯥꯗꯦ ꯃꯩ ꯂꯥꯛꯁꯨ ꯂꯥꯛꯇꯅ ꯑꯩꯈꯣꯏ ꯄꯨꯡ ꯍꯣꯔꯦꯟ ꯄꯨꯡ ꯃꯔꯤꯗ ꯃꯩ ꯂꯥꯛꯇꯣꯏꯅꯦ
ꯑꯦ ꯀꯩꯗꯧꯕꯗꯣ ꯍꯥꯏ ꯆꯪꯉꯁꯤꯦ
ꯈꯪꯗꯦ ꯉꯁꯥꯏ ꯅꯣꯡꯉꯥꯜꯂꯝꯗꯥꯏ ꯃꯤꯀꯞ ꯊꯣꯛꯂꯛꯄꯗ ꯃꯩ ꯂꯥꯛꯑꯝꯗ꯭ꯔꯦ ꯑꯗꯒꯤ ꯑꯃꯨꯛ ꯎꯝ ꯉꯥꯏꯍꯥꯛꯇꯪ ꯑꯃꯨꯛ ꯂꯥꯛꯑꯦ ꯄꯨꯡꯈꯥꯏꯃꯨꯛ ꯑꯃꯨꯛ ꯂꯥꯛꯑꯝꯃꯦ ꯑꯗꯨꯒ ꯄꯨꯡ ꯃꯥꯄꯟꯗ ꯃꯨꯠꯈ꯭ꯔꯦ
ꯎꯝ ꯃꯣꯏ ꯃ ꯉꯁꯤ ꯂꯥꯛꯑꯣꯗ ꯍꯥꯏꯕ꯭ꯔꯕ ꯍꯥꯟꯅꯗꯒꯤ
ꯎꯝ ꯍꯥꯏꯕꯖꯥꯅꯦ ꯑꯗꯨ ꯑꯗꯨꯈꯤ ꯐꯣꯟꯣꯟꯁꯨ ꯦꯇꯔꯤ ꯌꯥꯎꯗ꯭ꯔꯦ
ꯋꯥꯔꯝꯕꯅꯤ ꯁꯥꯔꯦ ꯁꯥꯔꯦ
ꯎꯝ ꯐꯣꯟꯁ‌ꯦ‌ ꯕ‌ꯦꯇꯔꯤ ꯌꯥꯎ
ꯀꯌꯥ ꯌꯥꯎꯔꯤꯒ‌ꯦꯕ ꯐꯣꯟꯅ
ꯐꯣꯟꯅ ꯇꯨꯋꯦꯟꯇꯤ ꯊ꯭ꯔꯤ ꯌꯥꯎꯔꯤ
ꯑꯩꯁꯨ ꯉꯔꯥꯡ ꯊꯦꯡꯉꯦ ꯇꯨꯝꯕ ꯕ‌ꯣꯜ ꯌꯦꯜꯉꯒ ꯂꯣꯏꯔꯛꯄꯗ ꯄꯨꯡ ꯑꯅꯤ ꯃꯈꯥꯏ ꯑꯍꯨꯝ ꯃꯔꯤ ꯃꯔꯤ ꯃꯔꯤꯃꯨꯝ ꯑꯗꯨꯃꯥꯏꯅ ꯇꯧꯔꯝꯃꯅꯤ ꯑ‌ꯣꯜꯂꯛꯄ ꯀꯨꯏꯗꯔꯤ ꯑꯩꯁꯨ ꯑꯥ ꯑꯅꯤ ꯃꯈꯥꯗ ꯂꯒꯨꯝ ꯇꯧꯕꯅꯦ ꯃꯥꯡꯕꯨꯔꯣ ꯑꯗꯨꯗ ꯑꯩꯗꯤ ꯇꯨꯝ ꯌꯥꯗ꯭ꯔꯦ ꯇꯨꯝ ꯌꯥꯗ꯭ꯔꯦ ꯈ ꯊꯪꯅꯅ ꯇꯨꯝꯃꯦ ꯑꯁ ꯉꯔꯥꯡꯕꯨ ꯃꯤꯨ ꯆꯣꯡꯗ ꯆꯣꯡꯕꯗ ꯌꯦ ꯏꯁꯄꯦꯟꯕꯨꯗꯤ ꯀꯥꯏꯕ ꯑꯍꯥꯟꯕ ꯐꯥꯔꯁꯞꯁꯤꯒꯣꯜ ꯑꯃꯃꯝ ꯆꯠꯟꯅꯔꯦ ꯑꯗꯒꯤꯗꯤ ꯑꯩ ꯁꯀꯦꯟ ꯍꯥꯞꯁꯦ ꯎꯠꯂꯛꯇ꯭ꯔꯦ ꯄꯩꯁꯥꯁꯦ ꯊꯥꯏ ꯑꯗꯩꯗꯤ ꯑꯦꯛꯁꯇ꯭ꯔꯥꯗ ꯊꯥꯏꯌꯦ ꯊꯥꯗ ꯑꯦꯛꯁꯇ꯭ꯔꯥ ꯇꯥꯏꯝ ꯌꯧꯔꯈ꯭ꯔꯗꯤ ꯄꯩꯁꯥ ꯐꯪꯉꯣꯏꯗꯣꯏꯅꯦꯕ ꯆꯠꯂꯛꯇꯔ‌ꯦ ꯆꯠꯂꯛꯇꯔ‌ꯦ ꯂꯥꯁ ꯐꯥ ꯐꯥꯏꯚ ꯃꯤꯅꯤꯠ ꯑꯗꯨꯋꯥꯏꯗ ꯏꯁꯄꯦꯟꯅ ꯕ‌ꯣꯜ ꯑꯃ ꯍꯟꯗꯣꯛꯈ꯭ꯔꯦ
ꯎꯝ
ꯑꯗꯨꯗꯩꯗꯤ ꯀꯥꯈ꯭ꯔ‌ꯦ ꯏꯁꯄꯦꯟꯅ ꯋꯥꯈꯟ ꯅꯨꯡꯉꯥꯏꯅ ꯇꯨꯝꯃꯦ‌ ꯑꯗꯩꯗꯤ
ꯎꯝ
ꯎꯝ ꯀꯥꯡꯁ‌ꯣꯏꯗꯤ ꯀꯅꯥ ꯊꯣꯡꯒꯦ
ꯑꯩꯈꯣꯏ ꯃꯥꯅ ꯊꯣꯡꯉꯤꯗ
ꯎꯝ ꯅꯪꯁꯨ ꯈꯔ ꯇꯝꯁꯟꯂꯨ ꯌꯥꯗ꯭ꯔ‌ꯣ ꯊꯣꯡ ꯊꯥꯛꯄꯗꯣ
ꯎꯝ ꯇꯝꯃꯦ ꯇꯝꯃꯦ
ꯎꯝ ꯌꯥꯝ ꯇꯥꯡꯅ ꯀꯩꯗꯧꯔꯒꯦ
ꯎꯝ ꯀꯩ
ꯏꯔꯨꯖꯥ ꯃꯥꯏꯊꯥꯔꯕꯣ
ꯂꯨꯗꯔꯤꯗ ꯇꯜꯂꯦ ꯉꯥꯏꯍꯥꯛ ꯂꯩꯔ ꯂꯨꯅꯤ ꯍ‌ꯣꯏꯔ‌ꯦꯟ
ꯎꯝ
ꯏꯔꯨ ꯂꯨꯅꯤ ꯑꯃꯨꯛ ꯇꯨꯝꯁꯟ ꯅꯨꯡꯊꯤꯟ ꯑꯃꯨꯛ ꯇꯨꯝꯅꯤ ꯍꯧꯒꯠꯂꯛꯄꯗ ꯑꯃꯨꯛ ꯁꯥꯔꯅꯤ ꯑꯗꯨꯗꯤ ꯏꯔꯨꯖꯔꯨꯕꯩ ꯀꯩꯝ ꯀꯥꯟꯅꯔꯔꯣꯏ
ꯍꯣꯏꯔ‌ꯦꯟ ꯂꯨꯕꯅ ꯐꯕ
ꯎꯝ ꯑꯩꯈꯣꯏꯗꯤ ꯃꯩ ꯂꯥꯛꯑꯦ ꯑꯩꯈꯣꯏꯗꯤ ꯀꯩꯝ ꯇꯧꯗꯦ ꯃꯩꯗ‌ꯣ ꯅꯛꯄꯅꯤꯅ ꯂꯥꯏꯟꯗꯣ ꯅꯣꯏꯒꯤꯅ
ꯀꯩꯁꯥꯝꯄꯥꯠ ꯆꯤꯡꯕꯔ‌ꯣ ꯅ‌ꯣꯏꯒꯤ ꯀꯩ ꯆꯤꯡꯉꯤ
ꯑꯩꯈꯣꯏ ꯀꯩꯁꯥꯝ ꯈꯪꯗꯤꯌ‌ꯦ
ꯀꯩꯁꯥꯝꯄꯥꯠ ꯂꯥꯟ ꯆꯤꯡꯉꯝꯅꯤ ꯅꯣꯏꯒꯤꯗꯣ
ꯈꯪꯗꯦ ꯀꯩꯁꯥꯝꯄꯥꯠꯂ‌ ꯊꯤꯗꯤꯝꯂ ꯈꯪꯗꯦ
ꯃꯣꯏꯒꯤꯁꯨ ꯃꯩ ꯁꯦꯝꯒꯗꯕꯅꯦꯕ
ꯑꯥ ꯃꯩ ꯁꯦꯝꯕꯒꯤ
ꯎꯝ ꯅꯣꯏ ꯁꯋꯥꯏ ꯃꯤꯇꯔ ꯑꯅꯧꯕꯗꯨ ꯄꯥꯜꯂꯕ‌ꯣ
ꯄꯥꯟꯗ‌ꯦ
ꯎꯝ ꯑꯗꯨ ꯑꯩ ꯌꯥꯝ ꯆꯥꯕꯅꯤꯅ ꯀꯩꯗꯧꯉꯥꯏꯅꯣ ꯍꯥꯏꯁꯦ
ꯆꯥꯏ ꯍꯥꯏꯕ
ꯃꯩꯗꯤ ꯑꯔꯣꯢꯕꯤ ꯆꯥꯕꯅꯤ ꯀꯩꯗ ꯀꯣꯛ ꯉꯥꯎꯔꯤꯅꯣꯕ
ꯑꯗ ꯑꯗꯨꯒꯤꯗꯤ ꯀꯩꯅꯣ ꯇꯧꯋꯤꯗꯅ ꯍꯥꯏꯗꯤ ꯃꯩꯗꯣ ꯂꯣꯏꯔꯝꯗꯥꯢꯗ ꯈꯣꯡꯉꯛꯇꯦꯗꯅ ꯀꯩꯝꯇ
ꯈꯣꯡꯗꯕꯅꯦ ꯀꯩꯅꯣ ꯅꯣꯏ ꯏꯞ ꯍꯥꯞꯇ꯭ꯔꯣ
ꯍꯥꯞꯄꯥꯝꯒꯅꯤ
ꯀꯩꯅꯣ ꯃꯩ ꯄꯨꯂꯞ ꯄꯨꯟꯕꯔꯣ ꯏꯃꯨꯡꯒꯤ
ꯎꯝ ꯄꯨꯜꯂꯦ
ꯎꯝ ꯅꯣꯏꯕꯨꯛꯀꯤ ꯑꯗꯨꯗꯤ ꯑꯗꯨꯗꯤ ꯀꯅꯥꯅ ꯍꯥꯜꯂꯤꯕ
ꯍꯅꯨꯕꯤꯅꯤꯅ ꯃꯥꯗꯤ ꯀꯩꯝ ꯈꯪꯗꯦ ꯑꯗꯣ ꯃꯩꯗꯨ ꯃ ꯃꯩ ꯃꯨꯠꯈ꯭ꯔꯦ ꯍꯥꯏꯔ ꯀꯥꯟꯗ ꯃꯩꯗꯣ ꯃꯨꯠꯈ꯭ꯔꯦ ꯍꯥꯏꯔ ꯀꯥꯟꯗ ꯌꯦꯡꯉꯅꯤ ꯃꯌꯥꯝꯒꯤ ꯂꯥꯛꯅꯩ ꯂꯥꯛꯅꯗ‌ꯦ ꯌꯦꯡꯉꯅꯤ ꯑꯗꯨꯒ ꯑꯣ ꯃꯩ ꯂꯣꯏꯔꯦ ꯍꯥꯏꯔ ꯍꯤꯞ
ꯑꯩꯒꯤ ꯌꯥꯝ ꯂꯨꯏꯌ‌ꯦ ꯉꯁꯤ ꯀꯩꯀꯩ ꯇꯧꯒꯦ ꯈꯜꯂꯤꯒꯦ ꯍꯣꯔꯦꯟ
ꯍ‌ꯣꯏ ꯔꯤꯂꯤꯞ ꯀ‌ꯦꯝꯗ ꯂꯩ ꯂꯩꯇꯦ ꯇꯥꯕꯣ ꯑꯗꯨꯝ ꯆꯠꯅꯤꯡꯗꯦꯗ ꯋꯥꯛꯀꯤꯛ ꯆꯠꯂ ꯀꯩꯗꯧꯗꯨꯢꯅꯣ
ꯃꯤ ꯃ ꯍ
ꯍꯥ ꯅꯗꯤ ꯆꯂ ꯃꯄ
ꯎꯝ
ꯁꯕ
ꯎꯝ ꯀꯩꯅꯣ ꯆꯥꯛꯁꯦ ꯉꯥꯛ ꯂꯩꯔ ꯆꯥꯒꯦ ꯇꯧꯕ ꯃꯥ ꯆꯈꯤꯔꯣꯏ ꯋꯥꯠꯂꯤ ꯑꯗꯨꯗꯤ
ꯅꯪꯗꯤ ꯆꯔꯥ ꯋꯥꯟꯕꯒ ꯆꯞ ꯃꯥꯟꯅꯔꯦ
ꯎꯝ ꯆꯂꯣ ꯋꯥ ꯀꯂꯣ ꯃꯟꯁꯗꯜꯗꯤ ꯏꯇꯥ ꯆꯔ ꯃꯇꯨꯡ ꯉꯥꯏꯍꯥꯛ ꯂꯩꯔꯒ ꯆꯥꯊꯣꯛꯀꯦ ꯇꯧꯕ ꯆꯥꯗ꯭ꯔꯤꯗ
ꯕꯦꯛꯐꯥꯁ
ꯕ꯭ꯔꯦꯛꯐꯥꯁ ꯇꯨ ꯍꯥꯟꯅ ꯆꯒꯦ ꯇꯧꯕ ꯉꯛ ꯂꯩꯔꯒ ꯄꯨꯡꯁꯥꯒꯦꯗ
ꯍꯣꯏ ꯍꯣꯏ ꯍ ꯅꯣꯏ ꯏ ꯆꯦꯗ ꯂꯩꯇ꯭ꯔꯣ
ꯂꯩ ꯀꯣꯟ ꯐꯦꯟꯉꯤ
ꯅꯪ ꯐꯦꯟꯎꯨ ꯌꯥꯗ꯭ꯔꯣ
ꯑꯦ ꯑꯩꯅ ꯍꯣꯔꯦꯟ ꯑꯩꯒꯤ ꯆꯥ ꯐꯦꯟꯖꯔꯅꯤꯗꯅ
ꯎꯝ ꯑꯣ
ꯢꯊꯥꯟꯇ ꯇꯍꯧꯔꯕꯅꯤꯅ ꯅꯠꯇꯦꯗ ꯄꯨꯜꯂꯞ ꯆꯥꯔꯗꯤ ꯄꯨꯜꯂꯞ ꯐꯦꯡꯒꯗꯕ ꯃꯥꯅ ꯅꯣꯏꯗꯤ ꯍꯧꯖꯤꯛ ꯊꯦꯡꯅ ꯆꯥꯗꯧꯔꯕꯅꯤꯅ ꯊꯟꯗ ꯇꯥꯔꯦꯗꯅ ꯢꯊꯥꯟ ꯐꯦꯡꯖ ꯇꯥꯔꯦꯗꯅ ꯑꯗꯨꯢ ꯋꯥꯅꯤꯗ
ꯆꯨꯝꯃꯦ ꯆꯨꯝꯃꯦ
ꯁꯥꯢ ꯌꯥꯝ ꯍꯧꯖꯤꯛꯀꯥꯟꯁꯦ ꯁꯥꯗꯕꯦ ꯅꯣꯏꯗꯤ ꯋꯥꯔꯝꯃꯅꯤ ꯃꯩꯒ ꯂꯥꯛꯇꯔꯦ ꯐꯨꯠꯂꯝꯃꯅꯤ ꯅꯁꯥꯁꯨ
ꯃꯥꯅꯦ ꯐꯨꯠꯂꯦ
ꯑ
ꯈꯪꯗꯦꯗ
ꯑꯩ ꯂꯥꯛꯇꯁꯨ ꯋꯥꯕꯅꯤꯅ ꯑꯩꯈꯣꯏꯗꯤ ꯃꯩ ꯂꯥꯛꯇ꯭ꯔꯒꯗꯤ ꯑꯃꯨꯛ ꯑꯩꯗꯤ ꯑꯃꯨꯛ ꯐꯣꯟꯇ ꯌꯥꯔꯣꯏꯁꯤꯅꯦ ꯕꯦꯇꯦꯟꯁꯨ ꯌꯥꯎꯗꯦ ꯅꯦꯠꯁꯨ ꯌꯥꯎꯗꯦ ꯃꯊ ꯀꯦꯇ ꯅꯕ
ꯃꯊꯥ ꯁꯥꯏꯅ ꯍꯥꯏꯗꯤ ꯑꯁ ꯃꯩꯒ ꯂꯥꯛꯇꯕꯅ ꯇꯝꯗꯩ ꯃꯣꯕꯥꯏꯜ ꯁꯐꯥꯏꯗ ꯆꯪꯉꯒ ꯌꯨꯝꯊꯪꯅꯕ ꯑꯇꯣꯞꯄꯒꯤ ꯐꯣꯟꯒꯤ ꯋꯥꯏꯐꯥꯏ ꯊꯥꯗꯣꯛꯄ ꯂꯩꯗꯅ ꯐꯣꯟ ꯊꯂꯄꯣꯊ ꯄꯥꯁꯄꯣꯔꯠꯁꯦ ꯑꯃꯃꯝ ꯇ꯭ꯔꯥꯏ ꯇꯧꯕꯅꯤ ꯇꯗꯥꯎ ꯌꯥꯗꯅ ꯁꯝꯃꯛꯄꯒꯁꯨ ꯌꯥꯎꯔꯤꯕꯣꯠꯅꯤ
ꯎꯝ
ꯎꯝ ꯑꯩꯁꯨ ꯉꯔꯥꯡ ꯃꯤ ꯑꯃ ꯊꯛꯅꯩꯌꯦ ꯑꯗꯣ ꯑꯩ ꯑꯗꯨ ꯐꯝ ꯂꯩ ꯀꯥꯟꯗ ꯋꯥꯏ ꯐꯥꯏꯗꯣ ꯃꯌꯥꯝ ꯊꯣꯛꯂꯛꯄ ꯁꯝꯕ ꯇ꯭ꯔꯥꯏ ꯇꯧꯕ
ꯎꯝ
ꯑꯗꯣ ꯋꯥꯢ ꯐꯥꯏꯗꯣ ꯁꯝ ꯌꯥꯗ꯭ꯔꯦ ꯁꯥꯎꯔ ꯆꯠꯒꯔꯦ ꯏꯅꯥꯎꯄꯥꯒ ꯁ ꯇꯟꯖꯥ ꯆꯞ ꯆꯥꯔꯦ ꯑꯣꯏ ꯁꯃꯨ ꯀꯣꯜ ꯇꯧꯑꯒ ꯀꯧꯗꯣꯏ
ꯑꯣ ꯀꯥꯏꯗꯒꯤ
ꯅꯥꯛꯢꯗꯥ ꯌꯥꯝꯅꯥ ꯑꯩꯈꯣꯣ ꯃꯅꯛꯇꯒꯤꯅꯦ
ꯑꯣ ꯁꯥꯏ ꯍꯣ ꯅꯪꯗꯤ ꯀꯩꯗꯧꯕ ꯆꯠꯂꯨꯏꯅꯣ ꯍꯥꯏꯁꯦ
ꯁꯨꯝ ꯆꯥ ꯑꯃ ꯀꯩ ꯑꯃ ꯊꯛꯄ ꯆꯠꯂꯨꯕꯅꯤꯗ ꯍꯥꯡꯖꯤꯛ ꯂꯥꯡꯕ ꯑꯣꯢꯅ ꯋꯥꯈꯜꯗꯣ ꯁꯨꯝ ꯂꯩꯅꯕ ꯃꯜꯗ ꯐ꯭ꯔꯦꯁ ꯑꯣꯏꯗ꯭ꯔꯅ ꯉꯥꯏꯍꯥꯛ ꯊꯣꯛꯑꯒ ꯑꯗꯨꯗꯤ ꯊ
ꯑꯣ ꯐꯩꯌꯦ ꯐꯩꯌꯦ ꯆꯠꯀꯗꯕꯅꯤ ꯑꯩꯈꯣꯏꯗꯤ ꯀꯩꯝ ꯆꯠꯇꯦꯗ
ꯎꯝ ꯊꯣꯏꯒ ꯊꯣ ꯑꯅꯦꯦ ꯋꯥꯥꯛꯀꯤꯡ ꯅꯨꯡ ꯌꯦꯡꯒꯗꯣ ꯅꯨꯡꯗꯥꯡ ꯋꯥꯏꯔꯝ ꯍꯥꯏꯐꯦꯠ ꯁꯟꯗ ꯋꯥꯏꯔꯝꯗ ꯇꯣꯑꯕ ꯉ ꯋꯥꯈꯟꯗ ꯌꯥꯡꯅꯕ ꯐꯩꯒꯦꯔꯥ ꯀꯩꯅꯣ ꯇꯧꯋꯦ
ꯗ ꯍꯣꯏ ꯏꯃꯅꯕꯤ ꯑꯅ ꯄꯗꯩ ꯋꯥꯔꯦ ꯏꯂꯕꯔꯦ
ꯅꯪꯒꯤꯦꯔꯕ
ꯑꯗꯨꯒ ꯈꯥꯕꯗꯒꯤ ꯏꯃꯥꯟꯅꯕꯤ ꯑꯃ ꯂꯩꯌꯦꯕꯀꯣ ꯋꯥꯁꯨ ꯀꯩꯅꯣꯁꯨꯨꯝ ꯆ ꯕꯣꯟꯇꯤꯌꯥꯔ ꯀꯧꯕ꯭ꯔ ꯈꯪꯗꯦ ꯈꯥꯕꯝꯗꯩ ꯏꯥꯟꯅꯕꯤꯕ ꯑꯃ ꯂꯩꯕ ꯍꯟꯗꯛ ꯑꯩꯈꯣꯏ ꯏꯁꯩꯒ ꯆꯠꯃꯤꯟꯅꯕ ꯏꯃꯥꯟꯅꯕꯤꯅꯦꯕ ꯅꯠꯇꯦꯍꯦ ꯑꯁꯣꯝꯗꯅꯤ ꯃꯟꯇ꯭ꯔꯤ ꯄꯨ꯭ꯔꯣꯝꯗ
ꯑꯣ ꯃꯔꯝꯗꯤꯌꯥ ꯀꯧꯕ ꯈꯥꯕꯝ ꯑꯣ ꯈꯕꯝ ꯑꯣ ꯀ ꯇ ꯈꯕ ꯅꯖꯕꯨꯈ ꯂꯂꯝ ꯎꯝ
ꯑꯗꯩ ꯏꯃꯥꯟꯅꯕꯤ ꯑꯃ ꯂꯩꯌꯦꯕ ꯉꯔꯥꯡ ꯃꯥꯁꯦ ꯐꯣꯟ ꯇꯧꯔꯛꯄ
ꯑꯥ
ꯐꯣꯟꯗꯣ ꯑꯩ ꯆꯥꯛꯀꯧꯕ ꯍꯜꯂꯛꯄ ꯑꯩ ꯇꯨꯝꯃꯤꯉꯥꯏꯒꯤꯗꯣ ꯑꯗ ꯃꯥꯗꯣ ꯂꯥꯛꯀꯦ ꯂꯥꯛꯒꯦ ꯄꯣꯠ ꯂꯩꯔꯨꯁꯤꯔꯥ ꯑꯩꯅ ꯌꯥꯝ ꯇꯨꯝꯅꯤꯡꯉꯤꯀꯥꯟꯁꯤ ꯑꯣꯏꯕ ꯑꯩꯅ ꯑ ꯑꯗ ꯑꯩꯅ ꯀꯣꯟꯅ ꯆꯠꯂꯁꯦꯅ ꯑꯗ ꯉꯁꯤ ꯆꯠꯄ ꯆꯠꯂꯦ ꯂꯨꯁꯤꯔꯣ ꯈꯜꯂꯤꯅꯦ ꯍꯣꯔꯦꯟ ꯅꯨꯡꯊꯤꯟꯗ
ꯂꯥꯛꯑꯣ ꯍꯥꯏꯒꯅꯤ ꯍꯌꯦꯡꯅꯤ ꯁꯟꯗꯦꯅꯦ ꯗꯨꯀꯥꯟ ꯍꯪꯉ ꯂꯨꯏ
ꯍꯌꯦꯡꯁꯦ ꯏꯃꯥꯟꯅꯕꯤ ꯍꯥꯏꯗꯤ ꯑꯩꯈꯣꯏꯒꯤ ꯖꯨꯅꯤꯌꯔ ꯖꯨꯅꯤꯌꯔ ꯑꯃꯁꯨ ꯂꯥꯛꯇꯣꯏꯅꯦꯕꯀꯣ
ꯎꯝ
ꯃꯥꯗꯣ ꯃꯅꯤꯄꯨꯔꯗ ꯀꯣꯏꯕ ꯂꯥꯛꯇꯕ
ꯎꯝ ꯃꯌꯥꯝꯡꯂ
ꯃꯌꯥꯝꯡꯅꯦꯕ
ꯎꯝ
ꯑꯠꯇ ꯃꯅꯤꯄꯨꯔꯗ ꯀꯣꯏꯕ ꯂꯥꯛꯇꯣꯏꯕ ꯍꯌꯦꯡꯁꯦ ꯑꯗꯨꯒ ꯑꯩꯣꯏ ꯀꯥꯏꯔꯣ ꯈꯔ ꯂ ꯄꯨꯕꯤꯁꯤꯅ ꯍꯥꯏꯅꯕꯅꯦ ꯑꯩꯈꯣꯏꯅ ꯑꯣ ꯑꯗꯩ ꯍꯌꯦꯡꯁꯦ ꯑꯩꯈꯣꯏ ꯏꯃꯥꯟꯅꯕꯤ ꯈꯥꯕꯝꯒꯤꯗꯣ
ꯎꯝ
ꯃꯣꯏ ꯀ꯭ꯂꯥꯁꯀꯤꯅꯦꯕ ꯀ꯭ꯂꯥꯁꯃꯦꯠꯅꯦꯕ ꯃꯣꯏꯒꯤ ꯑꯗ ꯏꯃ ꯍꯗꯣ ꯃꯥꯗꯣ ꯗꯦꯠ ꯁꯤꯛꯁꯇꯤꯟꯒꯤ ꯄꯥꯠꯁꯣꯏꯗ ꯏꯁꯩ ꯑꯃ ꯂꯩꯌꯦꯕꯀꯣ ꯀꯣ ꯑꯗꯨꯁꯨ ꯄꯨꯕꯤꯔꯅꯤ ꯑꯩ ꯀꯩꯅꯣꯁꯦ ꯌꯥꯝ ꯅꯨꯡꯉꯥꯏꯇ꯭ꯔꯦ ꯍꯣꯔꯦꯟ ꯑꯃꯨꯛ ꯁꯥꯟꯅꯔꯁꯦ ꯊꯝꯃꯣ
ꯍ
ꯒꯦꯀꯣ